ꯑ ꯇꯔꯦ ꯑꯥ ꯇꯥꯔꯦ ꯇꯥꯔꯦ
ꯑꯣ ꯑꯩꯅꯦ ꯅꯉꯣꯟꯗ ꯀꯩꯅꯣꯝꯃ ꯍꯪꯒꯦꯅ ꯇꯧꯔꯛꯄ ꯍꯥꯏꯗꯤ ꯅꯪꯒꯤ ꯑꯥꯗ ꯁꯥꯟꯅꯕꯒꯤ ꯂꯩꯗꯅ ꯑꯗꯨꯒꯤꯗꯣ ꯑꯗꯨꯒꯤ ꯃꯇꯥꯡꯗ ꯍꯥꯏꯗꯤ ꯈꯤꯇꯪ ꯈꯪꯒꯦ ꯈꯣꯠꯀꯦꯅ ꯇꯧꯔꯛꯄꯅꯦꯕ ꯑꯩꯁꯦ ꯁꯣꯝꯗ ꯏꯅꯥꯎꯅꯨꯄꯥ ꯑꯃ ꯑꯩꯉꯣꯟꯗ ꯄꯥꯎ ꯐꯥꯎꯔꯛꯄ ꯑꯗꯣ ꯃꯥꯁꯦ ꯍꯥꯏꯗ ꯐꯩ ꯈꯣꯠꯂꯤ ꯑꯗꯨꯃꯥꯏꯅ ꯍꯥꯏꯅꯕ ꯍꯥꯏꯇꯥꯔꯦ ꯃꯣꯏ ꯌꯨꯝꯒꯤ ꯃꯤꯅ ꯈꯣꯠꯅꯁꯨ ꯑꯗꯨꯃꯥꯏꯅ ꯍꯥꯏꯗꯤ ꯈꯪꯅꯕ ꯃꯤ ꯂꯩꯇꯥꯔꯗꯤ ꯑꯗꯨꯗ ꯍꯪꯉꯛꯑꯣ ꯈꯣꯠꯂꯣ ꯑꯩꯉꯣꯟꯗ ꯄꯥꯎ ꯐꯥꯎꯔꯛꯑꯣꯅꯦ ꯑꯩꯅ ꯍꯥꯏꯕꯅꯦꯕ ꯑꯩꯒꯤ ꯏꯃꯥꯟꯅꯕ ꯑꯃꯗꯤ ꯂꯩ ꯑꯗꯨꯒꯤ ꯃꯇꯥꯡꯗꯨꯗ ꯃꯉꯣꯟꯗ ꯍꯥꯏꯐꯦꯠ ꯍꯪꯉꯗꯤ ꯈꯪꯗꯧ ꯃꯥꯜꯂꯤ ꯑꯗꯨꯗꯨꯅ ꯑꯩꯁꯦ ꯃꯉꯣꯟꯗ ꯍꯥꯏꯐꯦꯠ ꯄꯥꯎ ꯂꯧꯔꯛꯈꯤꯒꯦ ꯈꯣꯠꯈꯤꯒꯦꯅ ꯑꯩꯁꯦ ꯇꯧꯔꯛꯄꯅꯦ ꯑꯗꯣ ꯅꯪ ꯑꯗꯨꯗ ꯂꯩꯕꯩ ꯃꯇꯥꯡꯗꯨꯗ ꯍꯥꯏꯗꯤ ꯀꯃꯥꯏꯅ ꯇꯧꯒꯦ
ꯀꯃꯥꯏꯅ ꯇꯧꯕ ꯍꯥꯏꯁꯤ ꯌꯥꯝ ꯑ ꯅꯨꯡꯉꯥꯏꯅꯤ ꯃꯤ ꯃꯌꯥꯝ ꯂꯩꯃꯤꯟꯅꯕꯅꯤꯅ ꯌꯥꯝ ꯅꯨꯡꯉꯥꯏꯅ ꯂꯩꯃꯤꯟꯅꯩ ꯑꯗꯣ ꯀꯔꯤꯒꯤ ꯃꯇꯥꯡꯗꯅꯣ ꯈꯪꯅꯤꯡꯉꯤꯗꯨ ꯆꯦꯟꯕꯒꯤ ꯃꯇꯥꯡꯗꯕꯨ ꯑꯣꯏꯒꯦꯔꯥ ꯀꯔꯤꯒꯤ ꯃꯇꯥꯡꯅꯣ
ꯍꯥꯏꯗꯤ ꯅꯣꯏ ꯆꯦꯟꯕ ꯈꯣꯠꯄ ꯇꯧꯕꯖꯦ ꯍꯥꯏꯗꯤ ꯄꯨꯡ ꯀꯌꯥꯗꯒꯤ ꯈꯣꯠꯄꯗꯒꯤ ꯑꯗꯨꯃꯥꯏꯅ ꯇꯧꯒꯦ
ꯑꯌꯨꯛꯁꯦ ꯆꯦꯟꯕ ꯍꯥꯏꯁꯦ ꯑꯌꯨꯛ ꯄꯨꯡ ꯃꯉꯥꯗ ꯍꯧꯗꯣꯔꯛ ꯑꯅꯦꯕ ꯑꯗꯨꯒ ꯄꯨꯡ ꯃꯉꯥꯗꯩꯅ ꯃꯉꯥ ꯃꯈꯥꯏ ꯐꯧꯁꯤꯗ ꯕ꯭ꯔꯁ ꯇꯧꯕ ꯈꯣꯡ ꯍꯥꯝꯕ ꯍꯣꯏ ꯂꯣꯏꯁꯤꯟꯒꯗꯧꯕ ꯂꯣꯏ ꯂꯣꯏꯁꯤꯜꯂꯒ ꯃꯉꯥ ꯃꯈꯥꯏꯗꯒꯤ ꯆ‌ꯦꯟꯕꯒꯤꯁ‌ꯦ ꯊ‌ꯣꯛꯑꯒ ꯑꯈ‌ꯣꯢ ꯆ‌ꯦꯟꯕꯝ ꯂꯝꯕꯤ ꯃꯇ‌ꯦꯛ ꯑꯃꯗꯤ ꯆꯠꯀꯅ‌ꯦꯕ ꯀꯩꯅ‌ꯣ ꯇꯧ ꯑ ꯏꯁꯥ ꯁꯥꯒꯠꯄ ꯑꯣꯏꯅꯁꯨ ꯃꯇꯦꯛ ꯑꯃ ꯆꯠꯂꯒ ꯄꯨꯡ ꯇꯔꯨꯛꯇꯒꯤ ꯆꯦꯟꯒꯅꯤ
ꯄꯨꯡ ꯇꯔꯨꯛꯇꯒꯤ
ꯑꯌꯨꯛꯁꯤꯅ ꯄꯨꯡ ꯇꯔꯨꯛꯇꯒꯤ ꯆꯦꯟꯗꯣꯏꯅꯦꯕ ꯑꯗꯨꯒ ꯍꯥꯏꯗꯤ ꯄꯨꯡ ꯑꯗꯨꯝ ꯄꯨꯡ ꯇꯔꯨꯛꯇꯩ ꯆꯦꯟꯕꯁꯦ ꯑꯗꯨꯗꯤ ꯄꯨꯡ ꯀꯌꯥꯃꯨꯛꯀꯤ ꯃꯌꯥ ꯑꯗꯨꯝ ꯆꯦꯟꯒꯦ
ꯄꯨꯡ ꯆꯦꯟꯕꯖꯦ ꯅꯣꯡꯃ ꯅꯣꯡꯃꯒꯤ ꯂꯩꯔꯦꯀꯣ ꯑꯗꯨ ꯑꯣꯏꯔꯁꯨ ꯆꯧꯔꯥꯛꯅ ꯍꯥꯏꯔꯗꯤ ꯄꯨꯡ ꯑꯅꯤꯃꯨꯛꯇꯤ ꯑꯗꯨꯝ ꯁꯨꯡꯁꯣꯏ ꯁꯣꯏꯗ꯭ꯔꯕꯒꯨꯝꯕꯅꯦ ꯍꯥꯏ ꯇꯥꯔꯦꯅꯦ ꯅꯣꯡꯃ ꯑꯅꯤ ꯍꯦꯟꯕꯁꯨ ꯌꯥꯎꯅꯤ ꯑꯅꯤꯗꯒꯤꯗꯤ ꯄꯥꯛ ꯇꯥꯔꯔꯣꯏ ꯑꯅꯤ ꯑꯗꯨꯝꯗꯤ ꯍꯦꯜꯂꯅꯤ ꯑꯗꯣ ꯅꯣꯡ ꯏꯁꯤꯡ ꯆꯨꯔꯛꯑꯒꯅ ꯑꯅꯤ ꯇꯥꯗꯕꯁꯨ ꯌꯥꯎꯅꯤ ꯑꯗꯣ ꯅꯣꯡ ꯏꯁꯤꯡꯒ ꯆꯨꯗ꯭ꯔꯗꯤ ꯑꯅꯤ ꯑꯗꯨꯝ ꯍꯦꯜꯂꯅꯤ
ꯅꯣꯏꯒꯤ ꯆꯦꯟꯕꯒꯤ ꯈꯣꯠꯄꯒꯤ ꯂꯣꯏꯔ ꯈꯣꯠꯂꯒ ꯍꯥꯏꯗꯤ ꯅꯣꯏꯒꯤ ꯄꯤ ꯇꯤ ꯇꯧꯕ ꯈꯣꯠꯄꯒꯥꯏꯗꯣ ꯑꯈꯣꯏꯁꯨ ꯁꯨꯝ ꯎꯏꯌꯦꯕꯀꯣ ꯍꯥꯏꯗꯤ ꯊꯥꯒꯠꯂꯛꯄ ꯈꯣꯠꯂꯛꯄꯗ ꯎꯕ ꯍꯥꯏꯇꯥꯔꯦ ꯑꯗꯣ ꯅꯣꯏꯒꯤꯖꯨ ꯑꯗꯨꯝ ꯅꯣꯏ ꯑꯗꯨꯗ ꯂꯩꯕꯅꯤꯅ ꯅꯣꯏꯒꯤꯁꯨ ꯆꯦꯟꯕꯁꯦ ꯂꯣꯏꯔꯒ ꯇꯧꯔꯤꯔꯥ ꯅꯠꯇ꯭ꯔꯒꯅ ꯆꯦꯟꯗ꯭ꯔꯤ ꯉꯩꯗꯩ ꯇꯧꯔꯤꯔꯣ ꯑꯗꯨ ꯄꯣꯠꯁꯤꯕꯣ
ꯑꯩꯈꯣꯏꯁꯦ ꯆꯦꯟꯕ ꯂꯣꯏꯔꯒ ꯇꯧꯗꯅ ꯃꯐꯝ ꯆꯥꯕ ꯍꯥꯏꯗꯤ ꯈꯤꯇꯪ ꯃꯌꯥꯝ ꯄꯨꯟꯅ ꯇꯧ ꯌꯥꯕ ꯖꯒꯥ ꯄꯥꯛꯄ ꯂꯝꯄꯥꯛꯀꯨꯝꯕꯅꯤ ꯈꯪꯗꯦ ꯀꯝꯃꯨꯅꯤꯇꯤ ꯍꯣꯜ ꯑꯗꯨꯃꯥꯏꯅ ꯑꯗꯨꯒꯨꯝꯕ ꯑꯃꯗ ꯆꯠꯂꯒ ꯆꯦꯟꯕ ꯂꯣꯏꯔꯀꯥꯟꯗ ꯇꯧꯕꯅꯦ ꯑꯩꯈꯣꯏꯁꯦ ꯄꯨꯂꯞ
ꯑꯗꯨꯒꯤꯗꯤ ꯄꯨꯡ ꯀꯌꯥ ꯇꯧꯕ
ꯑꯗꯨꯖꯨ ꯑꯗꯨꯖꯨ ꯂꯝꯖꯦꯟꯁꯨ ꯄꯨꯂꯞ ꯄꯥꯁꯤꯜꯂꯀꯥꯟꯗꯅꯦ ꯄꯨꯡ ꯑꯅꯤ ꯈꯔ ꯍꯦꯟꯅ ꯆꯪꯅꯤ ꯑꯗꯨ
ꯑꯗꯨꯗꯤ ꯅꯣꯏ ꯑꯗꯨ ꯂꯣꯏꯔ ꯈꯣꯠꯂꯒ ꯑꯗꯨꯝ ꯍꯥꯏꯗꯤ ꯏꯔꯨꯖꯕ ꯀꯩꯀꯩ ꯂꯣꯏꯔ ꯈꯣꯠꯂꯒ ꯑꯗꯨꯝ ꯀꯩꯅꯣ ꯇꯧꯗꯣꯏꯕ ꯉꯍꯥꯛ ꯍꯥꯏꯗꯤ ꯆꯥꯛꯅ ꯄꯨꯡ ꯀꯌꯥꯗ ꯆꯥꯔꯤꯅꯣ
ꯆꯦꯟꯕ ꯍꯜꯂꯛꯑꯅꯤ ꯍꯜꯂꯛꯄꯒ ꯑꯗꯨꯝ ꯃꯣꯏ ꯆꯥꯛ ꯊꯣꯡꯕ ꯇꯥꯕ ꯀꯥꯡꯕꯨꯅ ꯊꯣꯡꯈꯅꯤ ꯆꯥꯛꯁꯦ ꯑꯅꯝꯕ ꯃꯇꯝꯗ ꯄꯨꯡ ꯇꯔꯥꯃꯥꯊꯣꯏꯗꯩꯅ ꯕꯥꯔꯣꯐꯧꯁꯤꯗꯗꯤ ꯆꯥꯔꯦ ꯑꯀꯪ ꯑꯀꯛꯅꯕꯗꯤ ꯂꯩꯇ꯭ꯔꯦ ꯇꯔꯥꯃꯥꯊꯣꯏꯗꯩꯅ ꯕꯥꯔꯣꯕꯧ ꯃꯅꯨꯡꯁꯤꯗ ꯑꯗꯨꯗꯤ ꯁꯣꯏꯗꯅ ꯑꯃ ꯆꯥꯔꯅꯤ ꯁꯤꯗ ꯑꯃꯨꯛ ꯆꯥꯔꯒ ꯉꯥꯏꯍꯥꯛ ꯄꯣꯊꯥꯔꯅꯤ ꯑꯗꯨꯒ ꯅꯨꯡꯊꯤꯟ ꯑꯃꯨꯛ ꯆꯦꯟ
ꯅꯨꯡꯗꯤꯟ ꯆꯦꯜꯂꯤꯁꯤ ꯍꯥꯏꯗꯤ ꯄꯨꯡ ꯅꯨꯡꯗꯤꯟ ꯆꯦꯟꯕꯁꯤꯁꯨ ꯑꯗꯨꯝ ꯄꯨꯡ ꯑꯃꯃꯨꯛꯀꯤ ꯃꯌꯥ ꯑꯗꯨꯝ ꯑꯣꯏꯗꯣꯏꯔꯥ ꯍꯥꯏꯗꯤ ꯑꯌꯨꯛꯇ ꯆꯦꯟꯕꯗꯨꯒ ꯑꯗꯨꯝ ꯆꯞ ꯃꯥꯟꯅꯗꯣꯏꯔꯥ
ꯅꯨꯡꯗꯤꯟ ꯆꯦꯟꯕꯁꯤꯗꯤ ꯑꯗꯨꯝ ꯑꯌꯨꯛꯀ ꯃꯥꯟꯅꯅꯤ ꯑꯗꯨ ꯅꯨꯡꯗꯤꯟꯅꯗꯤ ꯍꯦꯟꯅꯗꯤ ꯁꯥꯡꯉꯦ ꯑꯌꯨꯛꯇꯨꯗꯗꯤ ꯆꯥꯛ ꯊꯣꯡꯕ ꯈꯣꯠꯄ ꯑꯗꯨꯒꯤꯗꯨꯝ ꯈꯤꯇꯪ ꯉꯟꯅ ꯂꯣꯏꯁꯤꯟꯕꯒꯤ ꯄꯨꯡꯗꯣ ꯑꯅꯤꯃꯨꯛ ꯇꯧꯕ ꯑꯗꯨ ꯅꯨꯡꯗꯤꯟꯗꯅ ꯑꯃꯨꯛ ꯆꯥꯛ ꯅꯨꯃꯤꯗꯥꯡꯒꯤ ꯆꯥꯛ ꯊꯦꯡꯉꯁꯨ ꯌꯥꯕꯅꯤꯅ ꯅꯨꯡꯗꯤꯟꯗꯅ ꯍꯦꯟꯅ ꯄꯨꯡꯁꯦ ꯍꯦꯜꯂꯦ ꯃꯇꯝꯁꯦ ꯅꯨꯡꯗꯤꯟꯗꯅ ꯍꯦꯟꯅ ꯁꯥꯡꯅ ꯂꯧꯋꯦ
ꯑꯗꯨꯗꯤ ꯍꯥꯏꯗꯤ ꯅꯣꯏꯖꯦ ꯆꯦꯟꯕ ꯍꯥꯏꯖꯦ ꯅꯣꯏꯒꯤ ꯀꯗꯥꯏꯗ ꯅꯣꯏꯗ ꯅꯣꯏꯗ ꯍꯥꯏ ꯂꯩꯔꯤꯁꯦ ꯆꯤꯡ ꯂꯝꯕꯤ ꯑꯗꯥꯏꯗ ꯑꯣꯏꯗꯅ ꯑꯗꯣ ꯆꯤꯡ ꯂꯣꯝꯗ ꯆꯦꯜꯂꯤꯔꯥ ꯅꯠꯇ꯭ꯔꯒꯅ ꯑꯗꯨꯝ ꯍꯥꯏꯗꯤ ꯃꯦꯟ ꯔꯣꯗꯇ ꯊꯣꯛꯂ ꯑꯗꯨꯝ ꯆꯦꯟꯕ꯭ꯔꯥ ꯅꯣꯏꯖꯦ ꯀꯃꯥꯏꯅ ꯇꯧꯒꯦ
ꯑꯗꯨꯒꯤꯖꯦ ꯆꯦꯟꯕꯖꯦ ꯑꯩꯈꯣꯏꯁꯦ ꯆꯤꯡꯂꯣꯝꯗ ꯑꯗꯨꯝ ꯆꯦꯟꯗꯣꯏꯅꯦ ꯑꯗꯨꯒ ꯍꯞꯇꯥ ꯑꯃꯗ ꯑꯍꯨꯝꯂꯛꯀꯨꯝꯕꯗꯤ ꯁꯣꯝ ꯆꯤꯡꯂꯣꯝ ꯅꯠꯇꯕꯤꯗ ꯁꯣꯝ ꯂꯝꯕꯤꯔꯣꯝꯗ ꯊꯣꯛꯂꯛꯀꯅꯦꯕ ꯑꯌꯨꯛ ꯅꯠꯇ꯭ꯔꯒ ꯅꯨꯡꯊꯤꯟ ꯃꯌꯥꯝ ꯄꯔꯦꯡꯗ ꯂꯝꯕꯤ ꯃꯇꯥꯏꯗ ꯑꯗꯨꯝ ꯆꯦꯟꯕ ꯁꯥꯡꯅ ꯍꯞꯇꯥ ꯑꯃꯗ ꯑꯍꯨꯝꯂꯛ ꯀꯨꯝꯕꯗꯤ ꯇꯧꯋꯦ ꯑꯗꯨꯃꯥꯏꯅ ꯑꯅꯝꯕ ꯃꯇꯝꯗꯗꯤ ꯆꯤꯡꯗ ꯑꯗꯨꯝ ꯆꯦꯜꯍꯜꯂꯦ
ꯑꯗꯨꯗꯤ ꯅꯣꯏ ꯆꯦꯟꯕ ꯈꯣꯠꯄ ꯍꯥꯏꯖꯦ ꯑꯗꯨꯝꯗꯤ ꯋꯥꯗꯤ ꯋꯥꯔꯝꯗꯣꯏꯅꯤꯅꯦꯀꯣ ꯈꯣꯡꯗ ꯍꯥꯏꯗꯤ ꯅꯥꯕꯕꯨ ꯑꯣꯏꯔꯣ ꯑꯗꯩꯗꯤ ꯈ꯭ꯋꯥꯡ ꯅꯥꯕꯕꯨ ꯑꯣꯏꯔꯣ ꯑꯗꯨꯗꯤ ꯇꯧꯗꯕ꯭ꯔꯥ
ꯇꯧꯔꯤꯅꯤꯗꯅ ꯈꯣꯡ ꯅꯥꯕ ꯈ꯭ꯋꯥꯡ ꯅꯥꯕꯗꯤ ꯃꯌꯥꯝ ꯇꯧꯔꯤ ꯆꯤꯡ ꯑꯉꯝꯕ ꯀꯥꯕꯗꯕꯨ ꯑꯣꯏꯔꯣ ꯍꯥꯏꯗꯤ ꯑꯈꯣꯏ ꯂꯩꯔꯤꯁꯦ ꯑꯍꯟ ꯉꯥꯛꯇꯁꯨ ꯅꯠꯇꯕꯅꯤꯅ ꯑꯉꯥꯡ ꯏꯟꯈꯠ ꯂꯩꯕ ꯉꯥꯛꯇꯅꯤꯅ ꯑꯩꯈꯣꯏꯁꯨ ꯅꯍꯥꯅꯤꯅ ꯆꯤꯡ ꯑꯉꯝꯕꯗ ꯇꯣꯏꯅ ꯆꯦꯟꯈꯠꯄꯁꯤ ꯑꯗꯨꯝ ꯈ꯭ꯋꯥꯡꯗ ꯈꯇꯪꯗꯤ ꯅꯥꯕ ꯈꯣꯠꯄ ꯑꯗꯨꯒꯨꯝꯕ ꯇꯧꯋꯦ ꯑꯗꯣ ꯑꯗꯨꯝ ꯀꯩꯁꯨ ꯇꯧꯔꯣꯏꯗꯦ ꯍꯥꯏ ꯉꯥꯏꯍꯥꯛꯀꯤꯅꯤ ꯑꯗꯨꯝ ꯐꯒꯅꯤ ꯈꯣꯠꯀꯅꯤ ꯑꯗꯨꯅ ꯀꯩꯁꯨ ꯆꯤꯡ ꯑꯉꯝꯕ ꯍꯥꯏꯗꯤ ꯌꯥꯝ ꯉꯝꯅꯁꯨ ꯀꯥꯍꯟꯗꯦ ꯑꯩꯈꯣꯏ ꯑꯣꯖꯥꯅꯁꯨ ꯑꯉꯥꯡ ꯑꯣꯏꯔꯤ ꯈ꯭ꯋꯥꯡ ꯁꯣꯛꯀꯅꯤ ꯈꯣꯠꯀꯅꯤ ꯌꯥꯝ ꯉꯝꯕꯁꯨ ꯀꯥꯗꯦ ꯑꯗꯨꯝ ꯆꯥꯡ ꯑꯃꯗ ꯉꯝꯇꯛ ꯇꯧꯕ ꯑꯗꯨꯃꯥꯏꯅ ꯆꯦꯜꯍꯟꯕꯅꯤ
ꯎꯅꯦ ꯑꯗꯣ ꯑꯩꯒꯤꯖꯨ ꯍꯥꯏꯗꯤ ꯏꯅꯥꯎ ꯅꯨꯨꯄꯥꯁꯦ ꯃꯁꯥꯖꯦ ꯈꯔ ꯁꯣꯟꯕ ꯑꯗꯨꯗꯨꯅ ꯉꯝꯗꯣꯏꯔꯥ ꯈꯪꯗꯦ ꯃꯥꯅꯗꯤ ꯌꯥꯝ ꯄꯥꯝꯖꯕ ꯑꯗ ꯑꯩꯈꯣꯏ ꯌꯨꯝꯒꯤ ꯃꯤꯖꯤꯡꯅꯖꯨ ꯍꯥꯏꯗꯤ ꯃꯥ ꯃꯁꯥ ꯁꯣꯟꯕꯗꯨꯗ ꯉꯝꯃꯣꯏꯗ꯭ꯔꯅ ꯈꯟꯕ ꯑꯗꯨꯗꯨꯅ ꯍꯥꯏꯗꯤ ꯅꯣꯏꯅ ꯍꯥꯏꯗꯤ ꯂꯩꯕ ꯑꯗꯨꯒꯤ ꯃꯐꯝꯗꯨꯗ ꯂꯩꯕꯅꯤꯅ ꯅꯣꯏꯅ ꯌꯥꯝ ꯋꯥ ꯇꯥꯗꯤ ꯑꯩꯈꯣꯏꯖꯦ ꯃꯉꯣꯟꯗ ꯐꯖꯅ ꯍꯥꯏꯗꯤ ꯋꯥ ꯍꯥꯏꯗꯤ ꯃꯉꯣꯟꯗꯖꯦ ꯋꯥꯖꯦ ꯍꯥꯏꯒꯦꯅ ꯇꯧꯕ ꯑꯗꯨꯗꯅꯦ ꯀꯃꯥꯏ ꯇꯧꯗꯣꯏꯅꯣꯅ ꯈꯪꯗꯕꯩ ꯑꯩꯖꯨ ꯅꯉꯣꯟꯗ ꯍꯪꯒꯦꯅ ꯐꯣꯟꯖꯦ ꯇꯧꯔꯛꯏꯅꯦ
ꯑ ꯑꯗꯨꯅ ꯐꯩꯌꯦ ꯍꯥꯟꯅ ꯍꯪꯍꯧꯕꯗꯨꯅ ꯍꯣꯏ ꯍꯥꯏꯗꯤ ꯅꯨꯡꯉꯥꯏꯕꯨ ꯅꯨꯡꯉꯥꯏꯇꯦꯕꯨ ꯍꯥꯟꯅ ꯍꯪꯍꯧꯕꯗꯨꯅ ꯐꯩ ꯍꯪꯉꯩꯗꯨꯁꯨ ꯐꯩ ꯑꯩꯒꯤꯗꯤ ꯍꯪꯕꯝꯁꯨ ꯂꯩꯍꯧꯗꯦ ꯍꯥꯟꯅ ꯊꯥꯒꯠꯂꯛꯄ ꯀꯩꯗ ꯈꯔ ꯎꯔꯒ ꯑꯗꯨꯝ ꯆꯪꯉꯨꯕꯅꯦ ꯑꯗꯨ ꯅꯨꯡꯗꯤ ꯅꯨꯡꯉꯥꯏꯔꯝꯃꯦ ꯆꯪꯡꯉꯀꯥꯟꯗꯗꯤ ꯂꯩꯍꯟꯗꯣꯏꯗꯤ ꯑꯉꯥꯡꯗꯨꯁꯨ ꯑꯩ ꯂꯩꯔꯤꯉꯩꯗ ꯑꯗꯨꯝ ꯊꯥꯔꯛꯑꯖꯨ ꯌꯥꯅꯤ ꯑꯩꯈꯣꯏ ꯆꯪꯂꯤꯉꯩꯗ ꯄꯨꯟꯅ ꯈꯪꯅꯕꯒꯨꯝꯕꯅꯤꯅ ꯁꯃꯥꯏꯅ ꯂꯩꯃꯤꯟꯅꯅꯕ
ꯅꯪꯖꯦ ꯑꯗꯨꯗꯤ ꯀꯌꯥꯝ ꯀꯨꯏꯅ ꯑꯗꯨꯗ ꯂꯩꯒꯤꯗꯣꯏꯅꯣ ꯑꯩꯒꯤ ꯏꯅꯥꯎꯅꯨꯄꯥꯁꯦ ꯑꯗꯨꯃꯥꯏꯅ ꯍꯥꯏꯗꯤ ꯅꯪꯅ ꯑꯩꯉꯣꯟꯗ ꯋꯥꯖꯨ ꯆꯥꯎꯔꯥꯛꯄ ꯑꯃ ꯍꯥꯏꯔꯕꯅꯤꯅ ꯂꯩꯔꯁꯨ ꯑꯗꯨꯝ ꯌꯥꯏꯌꯦꯅ ꯑꯩ ꯋꯥꯈꯟꯗꯁꯨ ꯈꯜꯂꯦꯕ ꯍꯣꯏ ꯃꯥꯅ ꯌꯥꯝ ꯄꯥꯝꯖꯕꯗꯨꯒ ꯃꯥꯒꯤ ꯄꯥꯝꯖꯔꯤ ꯄꯣꯠꯇꯣ ꯑꯗꯨꯝ ꯇꯧꯍꯜꯂꯒꯦꯅ ꯑꯩꯅꯖꯨ ꯈꯜꯂꯦꯕ ꯑꯗꯨꯅ ꯅꯪꯖꯦ ꯑꯗꯨꯗ ꯀꯌꯥꯝ ꯀꯨꯏꯅ ꯂꯩꯗꯣꯏꯅꯣ ꯃꯥꯖꯦ ꯃꯊꯪ ꯊꯥ ꯍꯧꯒꯠꯂꯛꯄꯗ ꯆꯪꯍꯜꯂꯛꯑꯒꯦꯅ ꯇꯧꯕꯅꯦ ꯑꯗꯨꯗꯨꯅ ꯅꯪ ꯑꯗꯨꯝ ꯂꯩꯗꯣꯏ ꯅꯠꯇ꯭ꯔꯣ
ꯑ ꯆꯪꯍꯜꯂꯣ ꯑꯩꯗꯤ ꯂꯩꯕ ꯍꯥꯏꯖꯦ ꯇꯝꯕ ꯉꯝꯗꯦ ꯊꯕꯛꯀꯨꯝꯕ ꯏꯪꯈꯥꯡ ꯀꯧꯔꯛꯑꯒꯗꯤ ꯊꯣꯛꯀꯅꯤ ꯑꯗꯨꯒ ꯑꯃꯨꯛꯁꯨ ꯆꯪꯉꯛꯀꯅꯤ ꯑꯩꯗꯤ ꯑꯗꯨꯝ ꯑꯥꯗ ꯐꯅꯌꯥꯝ ꯀꯨꯏꯅ ꯂꯩꯅꯤꯗ ꯃꯣꯏ ꯕꯦꯁ ꯈꯥꯏꯗꯣꯛꯄꯁꯦ ꯃꯤ ꯑꯃꯅ ꯂꯩꯒꯦꯅ ꯂꯩꯕ ꯑꯗꯨ ꯃꯤ ꯕꯦꯖ ꯑꯃꯃꯝ ꯊꯥ ꯑꯍꯨꯝ ꯑꯍꯨꯝꯗꯤ ꯁꯥꯕꯅꯦ ꯑꯗꯣ ꯃꯥ ꯂꯥꯛꯑꯖꯨ ꯑꯗꯨꯝ ꯃꯥꯅ ꯍꯥꯟꯅꯕꯨ ꯊꯣꯛꯈꯤꯅꯤ ꯑꯩꯉꯣꯟꯗ ꯑꯩꯗꯤ ꯂꯩꯍꯧꯅꯤ ꯑꯗꯨꯝ
ꯐꯔꯦ ꯑꯗꯨ ꯑꯣꯏꯗꯤ ꯍꯥꯏꯗꯤ ꯃꯥꯗꯣ ꯁꯨꯝ ꯃꯤꯖꯨ ꯀꯛꯅ ꯀꯧꯅꯒꯟꯗꯕ ꯃꯤ ꯑꯣꯏꯌꯦꯕ ꯑꯗꯨꯗꯨꯅ ꯍꯥꯏꯗꯤ ꯁꯨꯝ ꯑꯈꯪꯕ ꯁꯨꯝꯕ ꯑꯈꯪꯕ ꯂꯩ ꯇꯥꯔꯗꯤ ꯑꯃꯔꯣꯝꯗ ꯃꯥꯗꯣ ꯈꯤꯇꯪꯗ ꯑꯣꯏꯖꯨ ꯅꯪꯅ ꯇꯥꯛꯄꯤ ꯇꯝꯕꯤ ꯌꯥꯏꯗꯅ ꯃꯥꯗꯣ ꯈꯔꯖꯨ ꯍꯥꯏꯗꯤ ꯐꯖꯕꯅꯦꯕ ꯑꯗꯨ ꯃꯁꯥꯒ ꯈꯔ ꯁꯣꯟꯕꯗꯨꯗ ꯑꯗꯨꯗ ꯍꯥꯏ ꯃꯊꯪ ꯊꯥꯗꯩ ꯑꯗꯨꯝ ꯉꯟꯅ ꯑꯗꯨꯝ ꯊꯥꯖꯜꯂꯛꯑꯒꯦ ꯑꯗꯨꯗꯨꯒ ꯅꯪꯅ ꯍꯥꯏꯐꯦꯠ ꯁꯨꯝ ꯀꯩꯅꯣ ꯇꯧꯕꯤꯌꯣꯕ ꯑꯗꯨꯗꯨꯒꯤꯅꯦ ꯑꯩꯁꯨ ꯅꯪꯉꯣꯟꯗ ꯍꯥꯟꯅ ꯑꯗꯨꯝ ꯃꯥꯡꯖꯧ ꯅꯧꯅ ꯄꯥꯎ ꯐꯥꯎꯔꯛꯏꯁꯦ ꯑꯗꯣ ꯌꯦꯡꯉꯁꯦ ꯅꯪꯅ ꯍꯥꯟꯅ ꯊꯣꯛꯏꯔ ꯃꯥꯅ ꯍꯥꯟꯅ ꯄꯨꯊꯣꯛꯄ꯭ꯔꯥꯗꯣ ꯑꯗꯨꯝ ꯌꯦꯡꯉꯁꯦ
ꯑ ꯑꯗꯨꯝ ꯊꯥꯖꯤꯜꯂꯣ ꯌꯥꯅꯤ ꯏꯅꯥꯎ
ꯑꯗꯣ ꯑꯩꯅ ꯁꯨꯝ ꯎꯕꯗ ꯁꯨꯝ ꯊꯦꯡꯅꯕꯗ ꯅꯣꯏꯒꯤ ꯍꯥꯏꯗꯤ ꯊꯥꯡꯖꯗ ꯅꯣꯏꯒꯤ ꯁꯨꯝ ꯍꯥꯏꯗꯤ ꯄ꯭ꯔꯣꯒꯥ꯭ꯔꯝꯒꯨꯝꯕ ꯀꯩꯒꯨꯝꯕ ꯇꯧꯕꯖꯨ ꯑꯗꯨꯝ ꯎꯏꯌꯦ ꯑꯗꯨꯗ ꯇꯧꯕ꯭ꯔꯥ
ꯑ ꯇꯧꯋꯦ ꯑꯗꯨꯗꯣ ꯊꯥꯡꯖ ꯊꯥꯡꯖ ꯑꯩꯈꯣꯏ ꯍꯣꯏ ꯇꯧꯕꯅꯦ ꯃꯌꯥꯝꯒꯤ ꯁꯨꯝ ꯉꯥꯏꯍꯥꯛꯀꯤ ꯅꯨꯡꯉꯥꯏꯅꯕ ꯑꯋꯥ ꯄꯣꯊꯥꯕ ꯑꯣꯏꯅ ꯏꯁꯩ ꯁꯛꯅꯤꯡꯕꯅ ꯁꯛꯄ ꯖꯒꯣꯏ ꯁꯥꯅꯤꯡꯕ ꯗꯥꯟꯁ ꯇꯧꯅꯤꯡꯕ ꯑꯗꯨꯒꯨꯝꯕ ꯁꯨꯝ ꯃꯌꯥꯝꯒꯤ ꯉꯥꯏꯍꯥꯛ ꯑꯋꯥ ꯄꯣꯊꯥ ꯍꯜꯂꯤꯅ ꯅꯣꯡꯉꯥꯜꯂꯒꯗꯤ ꯁꯟꯗꯦꯅꯤ ꯊꯥꯡꯖꯁꯤ ꯑꯩꯈꯣꯏ ꯊꯥꯡꯖ ꯑꯅꯝꯕꯅ ꯊꯥꯡꯖ ꯊꯥꯡꯁꯤꯁꯨ ꯑꯗꯨꯝ ꯁꯥꯒꯨꯝꯕ ꯆꯥꯒꯜꯂꯦꯕ ꯃꯌꯥꯝ ꯉꯥꯏꯍꯥꯛ ꯅꯨꯡꯉꯥꯏꯊꯣꯛꯁꯤꯅ ꯇꯧꯒꯟꯕꯅꯤ
ꯌꯥꯝ ꯅꯨꯡꯉꯥꯏꯔꯤꯖꯥꯠꯅꯤꯅ ꯅꯣꯏꯗꯤ ꯑꯩꯗꯤ ꯍꯥꯏꯗꯤ ꯄꯨꯆꯦꯟ ꯆꯦꯜꯂꯒ ꯅꯣꯏ ꯂꯩꯔꯝꯒꯗ꯭ꯔꯅ ꯈꯟꯕꯅꯦ ꯑꯗꯨꯃꯥꯏꯅꯒ ꯇꯧꯔꯤꯗꯣ ꯍꯥꯏꯗꯤ ꯅꯨꯡꯉꯥꯏꯕꯖꯥꯠꯅꯤ ꯑꯗꯣ ꯅꯣꯏꯖꯦ ꯑꯗꯨꯗꯤ ꯍꯥꯟꯅ ꯍꯥꯏꯁꯤꯅꯗꯤ ꯊꯥꯡꯖꯗ ꯑꯗꯨꯃꯥꯏꯅ ꯀꯩꯀꯩ ꯇꯧꯔꯨꯗꯅ ꯈꯣꯠꯇꯅ ꯅꯣꯏ ꯍꯥꯏꯐꯦꯠ ꯅꯨꯡꯉꯥꯏꯊꯣꯛꯑꯦ ꯑꯗꯣ ꯁꯟꯗꯦꯖꯤꯗꯗꯤ ꯅꯣꯡꯃꯥꯏꯖꯤꯡꯗꯗꯤ ꯅꯣꯏꯖꯦ ꯆꯠꯇ꯭ꯔꯦꯕ ꯑꯗꯨꯏꯗꯤ ꯆꯦꯟꯕ ꯈꯣꯠꯄꯁꯦ ꯅꯣꯡꯃꯥꯏꯖꯤꯡꯗꯅ ꯑꯃꯨꯛ ꯂꯦꯞꯄꯦ ꯍꯥꯏꯔꯥ
ꯑ ꯅꯣꯡꯃꯥꯏꯖꯤꯡꯖꯤ ꯔꯦꯁ ꯄꯤꯌꯣꯅ ꯄꯣꯊꯥꯍꯟꯕꯅꯦ ꯑꯗꯨꯒ ꯅꯣꯡꯃꯥꯏꯖꯤꯡ ꯄꯣꯊꯥꯕ ꯍꯥꯏꯁꯦ ꯑꯩꯈꯣꯏ ꯏꯁꯥꯅ ꯆꯦꯟꯅꯤꯡꯉꯗꯤ ꯑꯗꯨꯝ ꯅꯨꯃꯤꯠꯇꯨ ꯆꯦꯟꯕ ꯌꯥꯏꯑꯕ ꯄꯣꯊꯥꯗ꯭ꯔꯁꯨ ꯑꯗꯨꯝ ꯑꯩꯈꯣꯏ ꯑꯃ ꯑꯅꯤ ꯍꯧꯅꯔꯒ ꯆꯦꯅꯤꯡꯕ ꯀꯥꯡꯕꯨ ꯑꯗꯨꯝ ꯆꯦꯟꯕ ꯌꯥꯏ ꯑꯗꯨꯒꯤꯗꯤ ꯐ꯭ꯔꯤ ꯊꯥꯏ
ꯆꯤꯡꯅꯦ ꯑꯗꯨꯗꯤ ꯅꯣꯏ ꯅꯣꯡꯃꯥꯏꯖꯤꯡꯗ ꯍꯥꯏꯗꯤ ꯑꯗꯨꯃꯥꯏꯅ ꯆꯦꯟꯅꯤꯡꯗꯕ ꯃꯤꯅ ꯆꯦꯟꯗ꯭ꯔꯁꯨ ꯆꯦꯟꯅꯤꯡꯕ ꯃꯤꯈꯩꯅ ꯆꯦꯟꯕ ꯌꯥꯔꯤꯗꯣ ꯑꯗꯨ ꯌꯥꯝ ꯐꯔꯦ ꯑꯗꯩꯗꯤ ꯅꯣꯏꯁꯦ ꯀ꯭ꯂꯥꯁ ꯀꯩꯀꯩꯁꯨ ꯑꯗꯨꯝ ꯇꯧꯕ꯭ꯔꯥ
ꯀ꯭ꯂꯥꯁꯁꯦ ꯇꯧꯌꯦ ꯀꯩꯅꯣꯗꯤ ꯍꯥꯟꯅꯗꯤ ꯑꯌꯨꯛꯀ ꯅꯨꯃꯤꯗꯥꯡ ꯑꯅꯤꯔꯛ ꯑꯅꯤꯔꯛ ꯇꯧꯔꯝꯕꯅꯤ ꯑꯗꯨꯗ ꯀꯥꯂꯦꯟ ꯈꯔ ꯁꯥꯒꯠꯂꯛꯄꯗꯤ ꯅꯨꯡꯗꯥ ꯅꯨꯡꯗꯤꯟ ꯇꯧꯕꯗꯣ ꯁꯥꯕꯅꯤꯅ ꯅꯨꯡꯉꯥꯏꯇꯅꯦ ꯅꯨꯃꯤꯗꯥꯡ ꯆꯥꯛ ꯇꯣꯛꯑꯒ ꯇꯨꯝꯃꯝꯗꯥꯏꯗ ꯄꯨꯡꯒꯥꯏꯃꯨꯛ ꯄꯨꯡꯃꯨꯛ ꯇꯧꯌꯦ
ꯌꯥꯝ ꯐꯩꯅꯦ ꯑꯗꯨꯗꯤ ꯑꯩꯁꯨ ꯍꯥꯏꯗꯤ ꯏꯅꯥꯎꯅꯨꯄꯥꯗꯨꯅ ꯄꯥꯝꯃꯕꯅꯤꯅ ꯑꯗꯨꯗꯤ ꯌꯥꯝ ꯊꯨꯕꯤꯗ ꯑꯩꯁꯨ ꯊꯥꯖꯤꯜꯂꯛꯑꯒꯦ ꯅꯪꯁꯨ ꯂꯩꯔꯤꯉꯩꯗ ꯆꯞꯁꯨ ꯆꯥꯔꯦ ꯍꯥꯏꯗꯤ ꯍꯥꯏꯗꯤ ꯀꯅꯣꯁꯨ ꯇꯧꯔꯦꯗꯅ ꯐꯁꯨ ꯐꯔꯅꯤ ꯃꯥꯅ ꯄꯥꯝꯖꯩꯗꯨꯁꯨ ꯃꯅꯤꯡꯁꯨ ꯊꯨꯡꯖꯔꯖꯅꯨ ꯑꯗꯩꯗꯤ ꯂꯩꯐꯝ ꯆꯥꯐꯝꯒꯤꯁꯨ ꯌꯥꯝꯅ ꯋꯥꯕ ꯈꯣꯠꯄꯗꯤ ꯀꯩꯁꯨꯝ ꯑꯣꯏꯔꯔꯣꯏ ꯃꯤ ꯃꯌꯥꯝ ꯂꯩꯕ ꯍꯥꯏꯁꯦ ꯅꯨꯡꯉꯥꯏꯗꯣꯏꯅꯤ ꯃꯉꯣꯟꯗꯁꯨ ꯍꯥꯏꯗꯤ ꯃꯤ ꯃꯌꯥꯝ ꯌꯥꯝꯃꯒ ꯃꯉꯣꯟꯗ ꯀꯩꯁꯨꯝ ꯅꯨꯡꯉꯥꯏꯇꯕ ꯈꯣꯠꯇꯕꯗꯤ ꯀꯩꯁꯨꯝ ꯐꯥꯎꯔꯔꯣꯏꯗꯅ ꯑꯗꯨꯗꯨꯅ ꯃꯤ ꯌꯥꯝꯃꯤꯉꯩ ꯑꯗꯨꯝ ꯑꯗꯨꯝ ꯍꯥꯏꯗꯤ ꯃꯥꯅ ꯀꯧꯅ ꯉꯥꯡꯅ ꯃꯤꯖꯨ ꯄꯥꯛꯅ ꯋꯥꯔꯤꯁꯨ ꯁꯥꯟꯅꯒꯟꯗꯕꯅꯤꯅꯦ ꯃꯤ ꯃꯤꯔꯛ ꯇꯤꯟꯕ ꯃꯐꯝꯗ ꯂꯩꯗꯣꯏꯗꯣ ꯑꯗꯨꯅ ꯐꯔꯅꯦꯕ ꯑꯗꯨꯅ ꯑꯩꯁꯦ ꯅꯪꯉꯣꯟꯗ ꯁꯨꯃꯥꯏꯅ ꯄꯥꯎ ꯍꯟ ꯐꯥꯎꯔꯛꯄꯅꯦ ꯑꯗꯣ ꯑꯩꯁꯦ ꯀꯣꯟꯅ ꯑꯃꯨꯛ ꯇꯧꯔꯛꯑꯒꯦ ꯃꯥꯗꯣ ꯊꯥꯖꯤꯜꯂꯛꯑꯒꯦ ꯑꯩ ꯍꯧꯖꯤꯛꯁꯦ ꯊꯕꯛ ꯑꯃ ꯂꯩꯔꯦ ꯊꯝꯃꯒꯦꯀꯣ
ꯍ‌ꯣ ꯍꯣꯏ